ꯍꯥꯎ
ꯇꯔꯄꯣ
ꯍꯣꯏ ꯍꯣꯏ
ꯀꯩꯁꯨ ꯇꯧꯗꯦꯀꯣ ꯑꯩꯒꯤ ꯁꯥꯎꯟ ꯀꯩꯀꯥꯁꯦ
ꯎꯝ ꯑꯩꯈꯨ ꯍꯥꯡꯈꯤ ꯉꯥꯏꯈꯣꯛꯀ ꯉꯚꯥꯏ ꯃꯈꯣꯟ ꯌꯥꯝ ꯇꯥꯕ꯭ꯔꯥ
ꯇꯥꯗꯦꯗ ꯂꯣꯏꯔꯕꯣ
ꯂꯣꯏꯔꯦ ꯂꯣꯏꯔꯦ
ꯀꯩꯅꯣ ꯉꯁꯤ ꯇ꯭ꯔꯤꯠ ꯌꯥꯝ ꯇꯧꯗꯔꯕꯣ
ꯇꯧꯔꯦ ꯇꯧꯔꯦꯦ
ꯀꯔꯝꯕ ꯀꯥꯡꯪꯒꯨꯅꯅꯣ
ꯑꯣ ꯑꯩ ꯅꯥꯀꯟꯗ ꯂꯩꯕꯗꯣ
ꯀꯩ ꯅꯪ ꯅꯥꯀꯟ ꯂꯩꯕ ꯀꯔꯝ ꯊꯧꯕꯥꯜꯒꯤꯗꯣ
ꯑ ꯅꯥꯀꯟꯗ ꯂꯩꯕ ꯊꯧꯕꯥꯜꯒꯤ ꯑꯅꯤꯗꯣ
ꯑꯝ
ꯑꯗꯨ ꯃꯌꯨꯝꯗꯒꯤ ꯌꯦꯟ ꯊꯣꯡꯕ ꯄꯨꯔꯛꯑꯒꯅꯦ ꯀꯦ ꯑꯣ ꯆꯈ꯭ꯔꯦ ꯎꯐ ꯐꯤꯖ ꯐꯖꯍ꯭ꯔꯒ ꯇꯨꯝꯃ ꯏꯗ ꯃꯥꯔꯦ ꯇꯨꯝ ꯆꯂ ꯍꯥꯏ
ꯑꯣ ꯑꯗꯨꯗ ꯄꯨꯛ ꯄꯤꯛ ꯊꯥꯟꯈꯩ ꯆꯥꯥꯁꯟꯈ꯭ꯔꯦꯕ ꯊꯥꯖꯤꯟ ꯌꯧꯈ꯭ꯔꯦꯕ ꯏꯃꯥꯏ ꯑꯗꯨ ꯍꯣꯔꯦꯟꯗꯤ ꯑꯕꯨ ꯀꯥ ꯇꯣꯛꯔꯅꯤꯅꯦ
ꯀꯥꯔꯨꯍꯦ ꯑꯗꯣꯟ ꯑꯩꯅ ꯋꯥ ꯉꯥꯡꯕꯁꯦ ꯇꯞꯄ꯭ꯔꯥ
ꯇꯥꯡ ꯇꯞꯄꯦ
ꯑꯣ
ꯑ ꯃꯣꯏ ꯉꯁꯥꯏ ꯒ꯭ꯔꯨꯞꯇ ꯍꯥꯏꯔꯛꯏꯗꯅ ꯋꯥꯔꯤ ꯁꯥꯟꯅꯕꯗ ꯑꯇꯣꯞꯄ ꯁꯥꯏꯠꯇꯒꯤ ꯃꯈꯨꯣꯟ ꯇꯥ ꯇꯥ ꯍꯂꯛ ꯀꯅꯨ ꯍꯔ ꯀꯅꯨꯒꯅ
ꯇꯍꯂ ꯀꯩꯅꯣ ꯈ ꯀꯩꯅꯣ ꯍꯥꯏꯕꯣꯅꯤ ꯑꯁ ꯑꯩꯒꯤꯗꯤꯕꯣ ꯅꯨꯡꯉꯥꯏꯔꯦ
ꯑ ꯍꯧꯖꯤꯛ ꯑꯩꯈꯣꯏꯅ ꯑꯃꯨꯛ
ꯄꯥꯔꯤꯁꯤꯅ ꯃꯔꯣꯟ ꯈꯣꯏꯔꯦ ꯑꯗꯨꯗ ꯑꯩꯁꯨ ꯑꯁꯤ ꯃꯔꯣꯟꯁꯦ ꯉꯥꯡꯗꯅꯅ
ꯀꯩꯅꯣ ꯇꯧꯋꯦ ꯍꯧꯖꯤꯛꯀꯤ ꯏꯆꯦꯗꯣ
ꯎꯝ
ꯃꯥꯁꯨ ꯀꯣꯏꯕ ꯌꯥꯝ ꯆꯠꯂꯨꯔꯦ
ꯅꯕꯥꯅꯤꯔꯣ
ꯍꯥꯥ
ꯅꯕꯥꯅꯤ ꯆꯠꯂꯨꯔꯕ
ꯅꯠꯇꯦꯗ ꯅꯪꯁꯨ ꯅꯥꯞ ꯆꯥꯗꯕ
ꯑꯗꯨꯗꯤ
ꯁꯨꯝ ꯀꯩꯀꯩ ꯃꯄꯜ ꯂꯝꯗ ꯆꯠꯂꯛꯑꯒꯦ ꯍꯪꯕ ꯑꯩꯅ
ꯑꯥ
ꯑꯗꯣ ꯗꯦꯜꯂꯤ ꯑꯗꯩꯗꯤ ꯄꯨꯅꯦ ꯒꯋꯥ ꯑꯗꯩꯗꯤ ꯑꯁꯣꯝ ꯅꯥꯀꯂꯣꯝ ꯎ ꯀꯩ ꯍꯥꯏꯅꯤ ꯀꯥꯁꯃꯤꯔ ꯔꯣꯝꯁꯦ
ꯍꯣꯏ
ꯑꯁꯣꯝ ꯆꯠꯂꯦ ꯑꯗꯨꯒꯤ ꯋꯥꯔꯤ ꯁꯅꯔꯝꯃꯦ ꯀꯦꯛ ꯀꯦꯛ ꯀꯦꯖꯤ ꯀꯌꯥ ꯇꯥꯕ ꯀꯛꯊꯔꯒꯦ
ꯀ ꯀ ꯍꯥꯎ ꯑꯦ ꯗꯣꯗꯣ ꯑꯩꯈꯣꯏ ꯑꯉꯥꯡ ꯁꯤꯒ ꯋꯥꯔꯤ ꯁꯥꯟꯅꯒꯦꯔꯣ
ꯑꯦ ꯀꯩ ꯍꯥꯏꯅ ꯁꯥꯟꯅꯗꯣꯏꯅꯣ
ꯑꯦ ꯋꯥꯔꯤ ꯑꯗꯨꯝ ꯃꯤꯅꯤꯠ ꯇꯔꯥꯅꯤꯅ ꯋꯥꯔꯤ ꯂꯩꯍꯧꯔꯣꯏ ꯑꯗꯨꯝ ꯀꯥꯏꯗꯩꯅꯣ ꯈꯣꯠꯄꯅꯣ ꯀꯔꯤ ꯇꯧꯔꯤ ꯈꯣꯠꯂꯤ
ꯎꯝ ꯑꯩ ꯑꯣꯏꯅ ꯀꯣꯡ ꯉꯥꯎ ꯇꯧꯕꯅꯤꯗ ꯌꯥꯔꯣ ꯃ ꯋꯥꯔꯤ ꯋꯥꯔꯤ ꯄꯨꯟꯕ ꯌꯥꯔꯣꯏꯕ
ꯁꯅꯨ ꯗꯣꯁꯌꯥ ꯔꯤ ꯐꯔ ꯂ ꯀꯦꯁꯦ
ꯀꯩꯅꯣ ꯍꯥꯏꯁꯦ ꯑꯗꯨꯝ ꯅꯪ ꯑꯗꯨꯝ ꯁꯥꯔꯖꯥꯕꯗꯨꯕꯨ
ꯄꯁꯦ ꯌꯥꯝ ꯀꯨꯏꯅꯈꯤꯗꯧꯔꯦ ꯀꯣꯏꯊꯣꯛꯅꯈꯤꯗꯧꯔꯦ ꯌꯥꯔꯦ
ꯃꯊꯪꯒꯤ ꯑꯅꯧꯕ ꯀꯣꯜꯗ ꯑꯣꯏꯅ ꯇꯧꯔꯣ
ꯍꯣꯏ ꯍꯣꯏ ꯅꯪ ꯍꯧꯖꯤꯛꯀꯤ ꯅꯪ ꯋꯥꯔꯤ ꯁꯥꯟꯅꯕ ꯀꯩꯅꯣꯗꯨꯒ ꯋꯥꯔꯤ ꯁꯥꯟꯅꯕ ꯅꯨꯡꯉꯥꯏꯕ꯭ꯔꯣ
ꯅꯨꯡꯉꯥꯏꯌꯦ ꯀꯩꯁꯨ ꯇꯧꯗꯌꯦ ꯑꯗꯗꯤ ꯀꯁꯟꯇ ꯎꯝ ꯀꯩ ꯍꯥꯏꯅꯤ ꯅꯨꯡꯉꯥꯏꯇꯕ ꯈꯣꯠꯇꯕ ꯂꯩꯇꯦ ꯑꯗꯨꯝ ꯅꯨꯡꯉꯥꯏꯌꯦꯕꯀꯣ
ꯑꯥ
ꯑꯗꯣ ꯑꯗꯨꯝ ꯅꯨꯡꯉꯥꯏꯅ ꯁꯥꯟꯅꯩꯌꯦ ꯑꯗꯣ ꯣꯏ ꯆꯜꯂꯨ ꯄꯂꯝ ꯆ ꯀꯣꯏꯔꯨꯕ ꯑꯗꯨꯒꯤ ꯋꯥꯔꯤꯁꯨꯁꯅ
ꯑꯗꯨꯗꯤ ꯁꯤꯁꯦ ꯂꯥꯎꯠꯀ ꯊꯥꯔꯒꯅꯦ ꯋꯥꯔꯤ ꯁꯥꯟꯅꯕ ꯌꯥꯔꯗꯤ ꯐꯒꯗꯕꯅꯦ ꯀꯅꯣ ꯈꯪꯗꯦ ꯑꯣꯏꯕ ꯊꯕꯛ ꯇꯧꯔ ꯅꯥꯀꯣꯡꯒ ꯌꯥꯝ ꯅꯞꯄ ꯁꯥꯟꯅ ꯂꯩꯔꯅꯤ
ꯑꯩꯁꯨꯦ ꯍꯟꯗꯛꯇꯤ ꯕꯪꯒ꯭ꯂꯥꯗꯦꯁꯁꯤ ꯆꯠꯇꯤ ꯆꯠꯅꯤꯡꯕꯅꯦ ꯑꯗꯣ ꯄꯩꯁꯥ ꯂꯩꯇꯦꯅꯦ
ꯇꯥꯜꯂꯣ ꯇꯥꯂꯣ
ꯑꯣꯛꯇꯣꯕꯔꯗꯅꯦꯕ ꯑꯩꯈꯣꯏ ꯆꯠꯇꯣꯏꯁꯦ
ꯑꯣꯏꯣꯏ
ꯑ ꯑꯗꯨꯐꯥꯎꯗꯗꯤ ꯅꯪꯕ ꯌꯥꯏꯗꯤ ꯈꯜꯂꯦ ꯑꯗꯣ ꯑꯩ ꯆꯠꯂꯨꯁꯤꯔꯁꯨ ꯈꯜꯂꯤꯅꯦ ꯑꯃꯨꯛ ꯕꯪꯒ꯭ꯂꯥꯗꯦꯁ
ꯑꯦ ꯆꯠꯂꯨ ꯀꯩꯅꯣ ꯕꯪꯒ꯭ꯂꯥꯗꯦꯁ ꯆꯠꯇꯁꯨ ꯆꯠꯅꯤꯡꯉꯦ ꯑꯩꯁꯨ
ꯑꯗꯨꯅꯦ ꯑꯝꯇ ꯑꯩ ꯄꯥꯁꯄꯣꯔꯠꯀ ꯚꯚꯤꯁꯥꯒ ꯑꯝꯇ ꯇꯥꯟꯅꯒꯦ ꯇꯧꯕꯅꯦ ꯍꯟꯗꯛꯁꯤ ꯄꯩꯁꯥꯁꯤ ꯈꯤꯇꯪ ꯈꯨꯗꯣꯡ ꯆꯥ ꯗꯦꯕꯀꯣ ꯑꯗꯨꯗꯨꯅ ꯍꯧꯖꯤꯛꯁꯦ ꯖꯨꯂꯥꯏꯀꯣ ꯑꯥꯒꯁ ꯁꯦꯞꯇꯦꯝꯕꯔ ꯑꯣꯛꯇꯣꯕꯔ ꯇꯨ ꯃꯟꯁ ꯈꯛꯇꯗꯤ ꯉꯥꯏꯔꯦꯀꯣ
ꯑꯝ
ꯠꯇꯣ ꯌꯦꯡꯉꯒꯦ ꯑꯗꯨꯅ ꯀꯃꯥꯏꯅ ꯇꯧꯋꯗꯣ ꯍꯥꯏꯗꯤ ꯁꯤꯒꯤꯗꯨꯅ ꯌꯥꯕꯤꯔꯛꯑꯗꯤ ꯑꯗꯨꯝ ꯆꯠꯄ ꯍ ꯆꯥꯛꯇꯤ ꯋꯥꯡꯉꯦꯕ ꯑ ꯆꯠꯄꯨ ꯆꯠꯂꯗꯤ ꯚꯗꯤꯑꯣ ꯀꯣꯣꯟ ꯇꯧꯔꯛꯀꯦ
ꯇꯧꯔꯣ ꯇꯧꯔꯣ
ꯍꯥꯏꯗꯤ ꯑꯥꯗꯗꯤ ꯀꯣꯐꯤ ꯄꯥꯝꯕꯤ ꯉꯥꯛꯇꯅꯦ ꯍꯥꯏꯕ ꯑꯗꯣ ꯈꯪꯗꯦ ꯕꯪꯒ꯭ꯂꯥꯗꯦꯁꯇꯤ ꯑꯃꯨꯛ ꯈꯪꯗꯦ ꯑꯗꯣ ꯑꯁꯥꯝ ꯇ꯭ꯔꯤꯄꯨꯔꯥꯗꯤ ꯀꯣꯐꯤꯛ ꯏꯉ ꯀꯅꯤ ꯃꯣꯏ ꯎ ꯑꯇꯣꯞꯄꯒ ꯄꯥꯜꯅ ꯎꯎꯗꯦ ꯆꯨꯝꯃꯦ ꯆꯨꯝꯃꯦ ꯇ꯭ꯔꯤꯄꯨꯔꯥꯅ ꯌꯨꯕꯤ ꯑꯗꯨꯒ ꯀꯩꯅꯣꯅ ꯎꯝ ꯑꯁꯥꯝꯗꯅ ꯀꯣꯐꯤ ꯄꯥꯝꯕꯤꯩ ꯀꯣꯐꯤꯔ ꯆꯥ ꯄꯥꯝꯕꯤ ꯑꯣꯏꯗꯕ ꯀꯣꯐꯤ ꯅꯠꯇꯦ
ꯆꯥꯕꯒꯥꯅꯥ ꯍꯥꯏꯂꯕ ꯑꯗꯣ ꯅꯪ ꯅꯪ ꯃꯤ ꯀꯌꯥ ꯋꯥꯔꯤ ꯁꯥꯟꯅꯔꯒꯦ
ꯈꯪꯗꯦ
ꯅꯪ ꯂꯣꯣꯏ ꯑꯗꯨꯝ ꯁꯨꯍꯟꯈ꯭ꯔꯣ ꯃꯤ ꯑꯗꯨ ꯀꯩꯅꯣ ꯇꯧꯔꯅꯨ ꯃꯣꯏ ꯉꯁꯥꯏ ꯍꯥꯏꯕꯗꯣ ꯔꯤꯖꯦꯛ ꯆꯠꯄ ꯈꯣꯠꯄ ꯀꯩꯅꯣ ꯇꯧꯈ꯭ꯔꯒ
ꯀꯩꯗꯧꯕ
ꯇ꯭ꯋꯦꯟꯇꯤ ꯃꯨꯛꯇꯤ ꯁꯣꯍꯜꯂꯣꯏ ꯍꯥꯏꯕꯣ ꯀꯔꯝ ꯍꯥꯏꯕꯅꯦꯕ ꯑꯗꯨ ꯅꯪ ꯃꯤ ꯀꯌꯥꯝ ꯁꯥꯟꯅꯔꯒꯦ ꯍꯥꯏꯔꯣꯕ
ꯑꯦꯇꯤꯟ ꯌꯔꯃꯅꯤ
ꯑꯣ ꯑꯗꯨꯝ ꯁꯥꯟꯅꯊꯣꯛꯑꯣ ꯊꯥꯔꯇꯤ ꯊꯥꯔꯇꯤ ꯐꯥꯏꯚ ꯑꯩꯒꯤꯗꯣ ꯊꯥꯔꯇꯤ ꯇꯨꯅꯦꯕꯀꯣ
ꯎꯝ
ꯑꯗꯨ ꯁꯥ ꯅꯪ ꯁꯨꯛꯆꯠ ꯆꯠꯇꯤ ꯀꯥꯗꯩꯅꯣ ꯈꯪꯗꯦ ꯅꯨꯄꯤꯅ ꯇꯧꯈꯠꯂꯛꯄ꯭ꯔꯥ ꯈꯪꯗꯦ ꯑꯉꯥꯡ ꯀꯌꯥꯅ
ꯑꯦ ꯑꯩꯅ ꯑꯗꯨꯝ ꯇꯧꯕ ꯌꯥꯗꯤꯕꯃ
ꯍꯥꯏꯌꯣ ꯑꯗꯣ
ꯍꯥꯏꯅꯤ ꯑꯗꯨ ꯃꯤꯁꯨ ꯊꯕꯛ ꯆꯤꯜꯂꯤ ꯃꯤꯁꯨ ꯀꯣꯂꯦꯖꯀꯤ ꯃꯤ ꯔꯤꯄꯣꯔꯇꯤꯡ ꯇꯥꯏꯝ ꯀꯩꯅꯣ ꯁꯤꯟꯒꯠꯄꯗꯣ ꯁꯤꯟꯒꯠꯂꯤꯅꯦ ꯑꯗꯨꯗꯤ ꯃꯤꯒꯤ ꯃꯤꯒꯤ ꯑꯁꯤꯆꯤꯟꯕꯗꯨꯗꯤ ꯀꯃꯥꯏꯅ ꯌꯦꯡꯕ ꯌꯥꯕ꯭ꯔꯣ
ꯍꯣꯏ ꯍꯣꯏ
ꯑꯗꯨꯗꯨꯒꯤꯅꯤꯗ ꯑꯗꯨ ꯍꯥꯏꯗꯤ ꯑꯩꯒꯤ ꯑꯩꯒꯤ ꯐ꯭ꯔꯤꯗꯪ ꯌꯦꯡꯕ ꯌꯥꯗꯦꯕ
ꯃꯥꯅꯦ ꯃꯥꯅꯦ
ꯑꯗꯨꯗꯨꯅꯅꯤꯗ ꯇꯥꯛꯄꯤꯁꯦ ꯍꯥꯏꯗꯤ ꯍꯣꯏ ꯏꯇꯝꯅꯥꯕꯤꯅꯥꯒꯕꯨꯗꯤ ꯌꯦꯡꯉꯒꯦ ꯍꯣꯔꯦꯟ ꯎꯝ ꯍꯣꯔꯦꯟ ꯍꯥꯏꯁꯦ ꯀ꯭ꯂꯥꯁ ꯇꯥꯏꯃꯤꯡ ꯑꯃꯨꯛ ꯌꯧꯔꯗꯤ ꯁꯥꯟꯅꯗꯣꯏꯅꯤꯗ ꯍꯣꯔꯦꯟ ꯌꯦꯡ ꯁꯨꯡꯁꯣꯏ ꯁꯣꯏꯗꯕꯤꯗ ꯌꯥꯝ ꯅꯣꯛꯅꯤꯡꯕ ꯑꯃ ꯍꯥꯏꯕꯤꯒꯦ ꯆꯥ ꯃꯅꯥ ꯍꯥꯏꯔꯒ ꯑꯗꯨꯒꯤ ꯆꯥꯒꯤꯗꯨꯗ ꯆꯪꯉꯒ ꯃꯤ ꯑꯩꯒꯤ ꯆꯥꯒꯤ ꯃꯇꯝꯣꯟꯗ ꯊꯥꯖꯤꯠꯂꯒ ꯁꯤꯡꯖꯨ ꯆꯥꯏ ꯍꯥꯏꯁꯦ
ꯍꯥꯎꯕ꯭ꯔꯣ
ꯍꯥꯎꯋꯦ ꯀꯩꯁꯨ ꯇꯧꯗꯦ ꯃꯤꯅ ꯈꯥꯕ ꯑꯗꯩꯗꯤ ꯊꯛꯄ ꯈꯣꯠꯄ ꯇꯧꯅꯤ ꯀꯥꯏꯅ ꯈꯜꯂꯤꯗꯣ
ꯎ
ꯀꯩꯁꯨꯝ ꯇꯧꯗꯦ ꯑꯩꯈꯣꯏꯒ ꯆꯠꯃꯤꯟꯅꯔꯤꯕ ꯃꯣꯏ ꯀꯀꯥꯗꯣ ꯑꯗꯨ ꯑꯁꯤꯁꯤꯁꯦ ꯃꯤꯃꯤ ꯁꯤꯡꯁꯨ ꯆꯥꯕ ꯌꯥꯝ ꯍꯥꯎꯕꯅꯤ ꯑꯗꯨꯗꯤ ꯑꯩꯈꯣꯏꯁꯨ ꯌꯦꯡꯁꯦꯅ ꯍꯦꯛꯇ ꯍꯜꯂꯛꯄꯗ ꯍꯦꯛꯑꯒ ꯀꯩꯅꯣꯗ ꯆꯥꯕꯅꯦ ꯑꯩꯈꯣꯏꯒꯤ ꯂꯩꯐꯝ ꯣ ꯑꯗꯨꯗ ꯅꯨꯡꯗꯥꯡ ꯆꯥꯕꯅꯦ ꯍꯧꯖꯤꯦꯛꯇ ꯁꯤꯡꯖꯨ ꯇꯧꯔꯒ ꯍꯥꯎꯖꯅꯤꯕꯣ ꯥꯏꯇ
ꯎꯝ
ꯑꯗꯨ ꯈꯨꯍꯥꯎ ꯑꯃꯅꯤ ꯉꯥꯔꯤ ꯄꯨꯗꯦ
ꯀꯃꯥꯏ ꯆꯥꯢꯕ
ꯑꯥꯗ ꯉꯔꯤ ꯐꯪꯉꯦ
ꯑꯣ
ꯑꯩꯈꯣꯏꯅ ꯆꯪꯉꯗ ꯃꯩꯇꯩ ꯈꯨꯟꯅꯦ ꯂꯛꯈꯤꯄꯨꯔꯅꯤ ꯢꯕꯦꯝꯃꯥ
ꯑ ꯆꯠꯄꯨ ꯆꯅꯤꯡꯉꯤꯅꯦ ꯑꯗꯨ ꯑꯩꯗꯤ ꯑꯩꯗꯤ ꯖꯤꯔꯤ ꯗꯨꯝ ꯆꯠꯅꯤꯡꯉꯦ ꯌꯥꯝ
ꯁꯤꯡꯖꯨꯒ ꯆꯥꯔꯛꯢꯕꯣ ꯁꯤꯡꯖꯨꯗꯣ ꯑꯩꯈꯣꯏ ꯁꯣꯝꯒꯤꯗꯤ ꯈꯔ ꯆꯣꯠꯇ꯭ꯔꯣ
ꯑꯥ
ꯁꯨꯝꯒꯤꯅ ꯉꯥꯔꯤꯗꯣ ꯀꯩ ꯍꯥꯏꯅꯤ ꯃꯍꯤ ꯈꯤꯇꯪ ꯎ ꯂꯥꯡꯗꯕꯒꯤꯔ ꯀꯩꯅꯣ ꯈꯤꯇꯪ ꯐꯔꯥ ꯐꯔꯥ ꯂꯥꯎꯋꯦꯕ
ꯍꯣꯏ
ꯑꯩꯈꯣꯏ ꯁꯣꯝꯒꯤꯅ ꯆꯥꯕꯗ ꯆꯣꯠꯂꯒ ꯄꯨꯂꯞ ꯄꯨꯜꯂꯞ ꯌꯥꯎꯋꯤꯗꯅ ꯃꯣꯏꯗꯨꯅ ꯃꯣꯢꯅꯖꯨ ꯍꯪꯉꯛꯑꯦ ꯀꯩ ꯂꯝꯗꯩꯅꯣ ꯏꯆꯥ ꯍꯣꯏꯕꯨꯅ ꯍꯪꯉꯛꯑꯦ ꯑꯩꯅ ꯏꯃꯥ ꯀꯩꯅꯣꯗꯒꯤꯅꯦ ꯑꯩꯈꯣꯏ ꯃꯅꯤꯄꯨꯔꯗꯩ ꯂꯥꯛꯄꯅꯦ ꯁꯤꯗ ꯔꯤꯁ ꯁꯔꯁꯀꯤꯅ ꯍꯥꯏꯌꯦ ꯑꯗꯣ ꯌꯥꯝ ꯐꯩꯌꯦ ꯈꯣꯠꯂꯦ ꯍꯥꯢ ꯑꯗꯣ ꯃꯣꯏꯖꯨ ꯉꯥꯔꯤꯒꯤ ꯃꯇꯥꯡꯗ ꯍꯪꯉꯛꯑꯦ
ꯑꯗꯣ ꯑꯩꯈꯣꯏꯅ ꯍꯪꯕ ꯏꯃꯥ ꯉꯥꯔꯤꯖꯦ ꯀꯥꯏꯗꯒꯤ ꯄꯨꯁꯜꯂꯛꯀꯦ ꯏꯃꯥ ꯍꯣꯏ ꯉꯥꯔꯤꯖꯦ ꯁꯤ ꯇꯥꯅ ꯍꯥꯏꯕꯗꯨ ꯃꯣꯏꯁꯨ ꯖꯤꯔꯣꯝꯗꯩ ꯑꯣꯏꯕ ꯃꯥꯜꯂꯦ
ꯑꯣ
ꯑꯗꯣ ꯑꯩꯈꯣꯏ ꯁꯤꯗꯗꯤ ꯂꯨꯄꯥ ꯑꯅꯤꯁꯦ ꯁꯤꯗ ꯄꯥꯛ ꯆꯠꯅꯗꯦꯗꯅ
ꯑꯥ
ꯑꯗꯣ ꯃꯣꯏ ꯑꯥꯗꯗꯤ ꯀꯃꯥꯏꯅ ꯇꯧꯒꯦ ꯍꯥꯏ ꯀꯥꯟꯗ ꯑꯩꯈꯣꯏꯅ ꯕꯔꯥꯛ ꯇꯨꯔꯦꯟꯗꯣ ꯂꯥꯟꯗꯣꯏꯅꯦꯕ
ꯎꯝ
ꯂꯥꯟꯕꯗꯨꯗ ꯍꯣꯏ ꯑꯩꯈꯣꯏꯅ ꯏꯔꯣꯏꯖꯕ ꯈꯣꯠꯄ ꯇꯧꯔꯒꯕꯨꯗꯤ ꯑꯩꯈꯣꯏ ꯂꯥꯟꯕꯨꯗꯤ ꯄꯪꯌꯥꯟ ꯂꯥꯟꯊꯣꯛꯑꯦ ꯑꯗꯣ ꯀꯣꯟꯅ ꯗ꯭ꯔꯦꯁ ꯅꯥꯟꯅ ꯁꯦꯠꯂꯒ ꯆꯠꯄꯗꯣ
ꯎꯝ
ꯑꯗꯨꯗꯗꯤ ꯍꯤ ꯇꯣꯡꯉꯒ ꯆꯠꯂꯦꯕ ꯑꯗꯨꯗ ꯃꯤ ꯑꯃꯗ ꯍꯤ ꯇꯣꯡꯕꯗꯨꯗ ꯃꯤ ꯑꯃꯗ ꯂꯨꯞ ꯂꯄꯥ ꯑꯅꯤ ꯑꯣꯏꯌꯦ ꯅꯪꯒꯤꯗꯣ ꯁꯥꯎꯟꯗ ꯈꯤꯇꯪ ꯅꯨꯡꯉꯥꯏꯇꯦ ꯀꯥꯏ ꯂꯩ
ꯅꯨꯡꯉꯥꯏꯇꯦ ꯇꯥꯗ꯭ꯔꯤꯔꯣ
ꯇꯥꯗꯤ ꯇꯥꯏ ꯈꯤꯇꯪ ꯕꯦꯛꯒ꯭ꯔꯥꯎꯟ ꯀꯩꯅꯣ ꯇꯧꯕ
ꯑꯣ ꯃꯤ ꯃꯈꯣꯟ ꯇꯥꯔꯤꯔꯣ ꯑꯉꯥꯡ ꯏꯁꯩ ꯁꯛꯄꯒꯤꯅꯦ ꯑꯁꯣꯛꯝ ꯅꯥꯀꯟꯗ ꯐꯦꯟ ꯊꯥꯕꯒꯤ ꯑꯣꯏꯔꯝꯃꯅꯤ
ꯍꯥꯏꯗꯤ ꯑꯩꯈꯣꯏ ꯁꯤꯗ ꯆꯠꯅꯗꯕ ꯂꯨꯄꯥ ꯑꯅꯤꯗꯣ ꯃꯣꯏ ꯑꯥꯗ ꯚꯦꯂꯨ ꯈꯨꯂꯩ ꯑꯃꯅꯤꯍꯦ ꯂꯨꯄꯥ ꯑꯅꯤꯗꯣ ꯃꯤ ꯑꯃꯒꯤ ꯁꯤꯠꯅꯦ
ꯃꯤ ꯑꯃꯗ ꯂꯨꯄꯥ ꯑꯅꯤ ꯍꯥꯏꯔꯗꯤ ꯀꯩꯅꯣ ꯍꯤ ꯊꯧꯔꯤꯕ ꯅꯨꯄꯥ ꯗꯨꯗꯤ ꯄꯩꯁꯥ ꯇꯥꯟꯕ ꯋꯥꯔꯝꯃꯅꯤ ꯂꯨꯄꯥ ꯑꯅꯤ ꯑꯅꯤꯒꯤ ꯑꯣꯏꯔꯗꯤ ꯅꯣꯡꯃꯗ ꯂꯨꯄꯥ ꯆꯥꯝꯃꯒ ꯇꯥꯕꯗꯗꯤ ꯀꯃꯥꯏ ꯇꯧꯕ
ꯑꯗꯨ ꯌꯥꯝꯃꯤꯅꯤ ꯀꯩꯅꯣ
ꯑꯦ ꯃꯣꯏ ꯂꯨꯄꯥ ꯆꯥꯝꯃꯕꯨ ꯌꯥꯝꯃꯤꯔꯣ ꯍꯥꯏꯁꯦ ꯍꯧꯖꯤꯛ
ꯃꯤ ꯋꯥꯠꯇꯦ ꯏꯕꯦꯝꯃ ꯃꯤ ꯁꯨꯨꯡꯋꯥꯠ ꯋꯥꯠꯇꯦ
ꯑꯗꯨꯏꯖꯨ ꯂꯨꯄꯥ ꯆꯧꯉꯥ ꯇꯥꯜꯂꯗꯤ ꯊꯤ ꯃꯣꯏ ꯆꯤꯠꯂꯅꯤ
ꯍꯣꯏ ꯋꯥꯗꯤ ꯋꯥꯅꯤ ꯑꯃꯔꯣꯝꯗ ꯑꯣꯛꯇꯣ ꯊꯧꯈꯤ ꯐꯩ ꯑꯗꯨ ꯃꯣꯏꯁꯨ ꯇꯉꯥꯏ ꯐꯗꯕꯩ ꯇꯧꯔꯤꯅꯤꯗ ꯀꯅꯥꯅ ꯂꯥꯟꯕꯤꯅꯦ
ꯍ ꯍꯣꯏ ꯍꯣꯏ
ꯑꯗꯨꯗ ꯑꯩꯅ ꯈꯜꯂꯦ ꯑꯣ ꯁꯤꯗꯗꯤ ꯑꯩꯈꯣꯏꯅ ꯑꯥꯗ ꯆꯠꯅꯕꯤꯗ꯭ꯔꯤꯁꯦ ꯁꯤꯗꯗꯤ ꯌꯥꯝ ꯚꯦꯂꯨ ꯂꯩꯀꯣ ꯑꯗꯨ ꯈꯜꯂꯦꯕ ꯍꯥꯏꯗꯤ ꯔꯀꯤ ꯅꯅꯥꯀꯅ ꯅꯅꯥꯀꯅꯗ ꯆꯠꯀꯗꯣ
ꯍꯣꯏ
ꯏꯁꯤꯡꯅ ꯃꯌꯥꯏꯗ ꯊꯠꯈꯤꯕꯅꯤꯅ ꯌꯥꯗꯦꯕ ꯑꯗꯨꯗꯨꯅ ꯐꯤ ꯊꯣꯡꯉ ꯆꯠꯂꯦ ꯑꯗꯨꯒ ꯄꯣꯠ ꯆꯩ ꯑꯗꯒꯤꯩ ꯂꯩꯔꯛꯑꯒ ꯑꯃꯨꯛ ꯑꯩꯈꯣꯏꯒꯤ ꯂꯩꯐꯝꯗꯨꯗꯗꯤ ꯈꯣꯡꯅ ꯆꯠꯂꯦꯕ ꯈꯣꯡ ꯍꯣꯡꯅ ꯆꯛꯄꯗ ꯅꯛꯑꯦꯕ ꯑꯗꯨꯒ ꯏꯌꯥꯝꯕ ꯑꯃꯒ ꯏꯆꯦ ꯑꯃꯒ ꯊꯥꯡ ꯍꯥꯏꯌꯦ ꯅꯨꯡ ꯗꯥꯡꯈ ꯐꯖꯕꯅꯦ ꯍꯦꯛꯇ ꯃꯣꯏꯒꯤ ꯏꯁꯇꯦꯆꯨ ꯑꯃ ꯂꯩꯌꯦꯕꯀꯣ ꯏꯃꯥ ꯏꯃꯥ ꯀꯩꯅꯣꯃ ꯍꯥꯏꯕꯅꯦ ꯑꯩ ꯈꯪꯗꯦ ꯑꯩꯗꯤ ꯅꯨꯄꯤꯅꯒ ꯀꯩ ꯍꯥꯏꯅꯤ ꯐꯅꯦꯛꯒꯁ ꯁꯦꯠꯂꯒ ꯑꯗꯨꯃꯥꯏꯅ ꯎꯝ ꯖꯒꯣꯏ ꯑꯣꯏꯒꯦꯔꯥ ꯑꯃ ꯑꯣꯏꯒꯦꯔꯥ ꯇꯧꯕꯁꯦ ꯌꯥꯝ ꯐꯖꯩꯕꯣꯏ ꯌꯦꯡꯕ ꯌꯥꯝ ꯅꯨꯡꯉꯥꯏ
ꯎꯝ
ꯑꯗꯣ ꯍꯧꯖꯤꯛꯀꯥꯟꯒꯤ ꯍꯧꯖꯤꯛꯀꯥꯟꯒꯤ ꯃꯇꯠ ꯃꯔꯥꯡꯗꯨꯗꯤ ꯇꯜꯂꯦ
ꯍꯣꯏ
ꯃꯣꯏꯅꯗꯤ ꯐꯖꯩ ꯍꯥꯏꯖꯕ ꯁꯣꯝꯗꯗꯤ ꯌꯥꯗ꯭ꯔꯦꯕ
ꯍꯣꯏ ꯍꯣꯏ ꯆꯨꯝꯃꯦ ꯆꯨꯝꯃꯦ
ꯑꯗꯨꯗꯤ ꯅꯪ ꯆꯥꯛ ꯆꯥꯔꯔꯣꯏ ꯀꯦ ꯇꯞꯇꯥꯏ ꯆꯥꯥꯁꯜꯂꯕꯅꯤꯅ
ꯆꯥꯛ ꯆꯥꯔꯦ ꯍꯥꯏꯕ ꯆꯥꯛ ꯆꯥꯔꯦ ꯍꯥꯏꯕ ꯆꯥꯛꯁꯨ ꯆꯥꯛꯊꯣꯛꯈ꯭ꯔꯦ ꯍꯥꯏꯕ ꯍꯣꯏ ꯕꯥ ꯆꯥꯏꯔꯤꯉꯩꯗ ꯑꯗꯨꯝ ꯆꯥꯏꯍꯧꯔꯁꯦ ꯆꯥꯛꯁꯨ ꯆꯥꯛꯊꯣꯛꯈ꯭ꯔꯦ ꯍꯥꯏꯕꯣ
ꯏꯁ ꯍꯔꯥꯎꯔꯦ ꯍꯔꯥꯎꯔꯦ ꯉꯁꯤ ꯅꯨꯄꯤ ꯑꯃ ꯍꯔꯥꯎꯔꯦ
ꯍꯔꯥꯎꯔꯦ ꯑꯉꯥꯡ ꯃꯌꯥꯝ ꯃꯔꯛꯇ ꯂꯩꯕꯁꯤ ꯆꯥꯕꯤ ꯊꯛꯄꯤ ꯌꯥꯝ ꯐꯪꯉꯦ
ꯐꯪꯉꯦ ꯑꯩꯈꯣꯏ ꯂꯥꯛꯄꯗ ꯅꯣꯡꯇ ꯈꯥꯛꯄꯤꯔꯝꯃꯅꯤ ꯅꯨꯡꯉꯥꯏꯅꯤꯗ
ꯎꯝ ꯈꯥꯛꯄꯤꯔꯝꯒꯦ
ꯎꯝ ꯁꯣꯏꯗ꯭ꯔꯦꯍꯦ
ꯎꯝ
ꯀꯥꯝꯗꯗꯤ ꯀ ꯏꯩ ꯂꯥꯛꯀꯗꯨ
ꯈꯥꯛꯀꯅꯤꯌꯦ
ꯎꯝ ꯑꯗꯨꯗꯤ ꯑꯩ ꯑꯃꯨꯛ ꯇꯧꯔꯛꯀꯦ ꯆꯥꯛ ꯆꯥꯔꯨꯒꯤꯒꯦ ꯑꯩꯗꯣ ꯀꯣ
ꯐꯔꯦ ꯐꯔꯦ
ꯎꯝ